ꯊꯝꯔꯝ
ꯇꯥꯏ ꯇꯥꯏ ꯇꯥꯗ ꯍꯥ
ꯅꯪꯒꯤ ꯅꯦꯠꯋꯥꯛ ꯅꯨꯡꯉꯥꯏꯇꯕꯒꯤꯔꯥ ꯍꯜꯂꯣ ꯅꯪꯒꯤ ꯅꯦꯠꯋꯥꯛ ꯆꯠꯄꯦ
ꯑꯗꯨ ꯋꯥꯔꯁꯨꯁꯨ ꯅꯪ ꯌꯗꯤꯗꯤꯁꯞꯦ
ꯑꯣ ꯍꯧꯖꯤꯛꯗꯤ ꯌꯥꯏ
ꯅꯪꯒꯤ ꯋꯥꯔꯂꯑꯣ
ꯑꯁ ꯑꯩ ꯋꯥꯔꯤꯔꯗꯤ ꯍꯥꯏꯩꯗꯣꯛꯔꯗꯤ ꯅꯪ ꯅꯧꯅꯤꯡꯒꯅꯤꯗ
ꯎꯝ
ꯅꯪꯅꯣꯛ ꯑꯗꯨꯗꯒꯤ
ꯍꯥꯏꯗ
ꯅꯪꯒꯤ ꯀꯔꯤ ꯍꯥꯏꯁꯤꯔꯥ ꯅꯪꯒꯤ ꯑ ꯄꯥꯝꯕꯁꯤꯡ ꯀꯔꯤ ꯑꯃ ꯍꯥꯏꯌꯨꯅꯦ ꯁꯤ ꯑꯁꯤꯒꯨꯝꯕ ꯑꯩ ꯄꯥꯝꯃꯦ ꯍꯥꯏꯕꯗꯣ ꯑꯃꯨꯛ ꯍꯥꯏꯌꯨꯅꯩ ꯅꯨꯄꯥꯗ ꯅꯨꯄꯥꯗ
ꯅꯨꯄꯥꯗ
ꯍꯣꯏ ꯁꯤꯅ ꯄꯥꯝꯃꯦ ꯁꯤꯒꯨꯝꯕꯅ ꯄꯥꯝꯃꯦ ꯍꯥꯏꯕꯗꯨꯣ
ꯋꯥꯡ ꯆꯥꯎꯔꯒ ꯗꯤꯁꯤꯁꯟ ꯐꯠ ꯐꯠ ꯂꯧꯕꯗꯣ
ꯑꯩꯒꯨꯝꯕꯗꯨꯔ
ꯃꯥꯟꯁꯧꯒꯗꯕ ꯃꯟꯖꯦꯗ
ꯗꯤꯁꯤꯁꯟ ꯐꯥꯠ ꯄꯥꯠ ꯂꯥꯎꯔꯒ ꯑꯣꯏꯒꯅꯤ
ꯅꯍꯥꯟꯗ ꯀꯣ
ꯆꯥꯎꯕꯨꯗꯤ ꯆꯥꯎꯋꯦ ꯑꯗꯨ ꯑꯣ
ꯑꯣꯏꯣꯏ ꯊꯣꯛꯣꯛꯇꯕ꯭ꯔ ꯆꯥꯎꯕꯗꯨꯔꯥ
ꯃꯤ ꯎ ꯎꯆꯠꯇꯕ ꯅꯪꯗꯤ
ꯑꯩꯗꯤ ꯄꯤ ꯏꯗ
ꯅ ꯅꯍꯪꯍꯥꯏ ꯀꯌꯥ ꯂꯩꯕ꯭ꯔꯥ
ꯅꯪꯗꯤ ꯅꯪ ꯍꯥꯟꯅ ꯍꯥꯏꯌꯣ ꯏꯀꯥꯏꯒꯗꯧꯕ ꯃꯥꯜꯂꯦ
ꯀꯔꯤ ꯆꯥꯕꯒꯤꯔꯣ ꯅꯪ ꯍꯧꯖꯤꯛ ꯆꯥꯛ ꯆꯥꯔ ꯍꯛ ꯂꯣꯏꯔꯒ ꯀꯔꯤ ꯆꯥꯕꯅꯣ
ꯁꯥꯙꯥ ꯌꯥ ꯆꯄꯣꯊ ꯁꯅ
ꯅꯪꯒꯤ ꯆꯥꯛꯆꯝꯗ ꯂꯣꯏꯗ꯭ꯔꯤꯕꯣ ꯍꯜꯂꯣ ꯅꯪꯒꯤ ꯆꯥꯛ ꯆꯥꯝ ꯊꯛꯄꯁꯨ ꯀꯨꯏꯈ꯭ꯔꯦꯅꯦ ꯑꯁ ꯅꯪꯒꯤ ꯅꯦꯠꯋꯥꯛꯁꯤꯗꯤ ꯂꯣꯏꯔꯗꯤ ꯏ ꯑꯣ ꯏ ꯇꯧꯃꯦꯦ
ꯍ ꯑ ꯎ